ꯆꯠꯄꯥꯏꯈꯥ ꯇꯦꯛꯀꯣ
ꯑꯩ ꯌꯨꯝ ꯃꯅꯨꯡꯗ ꯂꯩꯕꯅꯦ ꯑꯗꯨ ꯄꯥꯏꯈꯠꯂꯗꯤ ꯃꯤꯒꯤ ꯀꯩꯗꯧꯔꯤꯅꯣ ꯅꯪ
ꯆꯥꯛꯆꯥ ꯇꯣꯛꯑꯒ ꯂꯩꯔꯦ
ꯀꯅꯥ ꯀꯅꯥ ꯂꯩꯕ꯭ꯔꯣ
ꯏ ꯊꯟꯗ ꯂꯩꯌꯦꯦ
ꯏꯊꯟꯗ ꯀꯔꯤꯒꯤꯅꯣ ꯏꯊꯟꯗ ꯂꯩꯕ꯭ꯔꯣ
ꯑꯅꯤꯕ
ꯍꯥ ꯑ ꯂꯩꯅꯤꯡꯕ ꯐ ꯌꯥꯔꯦ ꯋꯥꯔꯤ ꯗꯤꯇꯥꯛ ꯀꯔꯤ ꯃꯊꯦꯜ ꯆꯥꯒꯦꯅ
ꯑꯩ ꯑꯦꯔꯝꯅꯤ
ꯌꯦꯔꯨꯝꯗ ꯍꯥꯎꯃꯤ ꯅꯈꯜꯂꯣ
ꯍꯥꯎꯗ ꯌꯥꯥꯎꯗ ꯌꯥꯥꯎꯗ ꯌꯥꯥꯎꯗ
ꯀꯩꯒꯤ ꯍꯥꯎꯇꯕ꯭ꯔꯣ
ꯑꯥꯎꯠꯇꯅꯤꯡꯗꯕꯒꯤ
ꯌꯥꯝ ꯆꯥꯗꯕꯒꯤꯔꯣ ꯀꯃꯥꯏꯅ ꯇꯧꯕ꯭ꯔꯣ
ꯌꯥꯝ ꯆꯥꯗ꯭ꯔꯦ ꯑꯩ ꯍꯨꯏꯒꯤ ꯑꯣꯏꯅ ꯌꯥꯝ ꯄꯤꯑꯦ
ꯑꯁ
ꯑꯩ ꯅꯨꯃꯤꯠ ꯈꯗꯤ ꯍꯃꯗ ꯇꯔꯤ ꯃꯉꯥꯒꯤ ꯑꯗꯨꯝ ꯃꯩꯅ ꯁꯦꯝꯕꯤꯕ ꯆꯥꯕꯤꯕꯇꯅ
ꯑꯩꯈꯣꯏꯒꯤ ꯃꯄꯥꯅꯤ ꯅꯪꯁꯦ ꯍꯨꯏ ꯅꯨꯡꯁꯤꯅ ꯇꯧꯔꯛꯄꯁꯤꯡꯁꯦ ꯑꯉꯥꯡꯕꯨꯁꯨ ꯅꯨꯡꯁꯤꯅ ꯇꯧꯋꯤ ꯍꯥꯏꯕꯅꯤꯗ
ꯅꯨꯡꯥꯏ ꯍꯥꯏꯕ꯭ꯔꯣ
ꯑꯗꯨꯃꯥꯏꯅ ꯇꯥꯏꯌꯦ
ꯆ ꯏꯟꯁꯥꯡ ꯊꯣꯡꯉꯕꯣꯠ ꯅꯣꯏꯗꯤꯦ
ꯑꯁꯁꯤꯗꯤ ꯍꯪꯒꯥꯝ ꯑꯣꯏꯅ ꯇꯧꯔꯤꯗ ꯆꯝꯅ ꯆꯥꯔꯒꯦ ꯍꯥꯏꯅ
ꯍꯪꯒꯥꯝꯕꯨꯣ ꯑꯋꯥꯡꯕ꯭ꯔꯣ ꯑꯅꯦꯝꯕ꯭ꯔꯣ ꯑꯃꯨꯕ꯭ꯔꯣ
ꯍꯪꯒꯥꯝꯗꯣ ꯑꯅꯦꯝꯕꯗꯣ ꯑꯅꯦꯝꯕꯗꯣ ꯑꯅꯦꯝꯕꯗꯣ ꯑꯣꯏꯅ ꯇꯧꯔꯦ ꯍꯣꯏ ꯃꯨꯗꯦ
ꯃꯨꯕ ꯌꯥꯝ ꯍꯥꯎꯕꯅꯦ ꯑꯪꯉꯥꯝꯁꯦ ꯆꯤꯡꯑ
ꯑꯗꯨꯗ ꯏꯗ ꯅꯠꯇꯦ ꯆꯤꯡꯒꯤꯗꯨ ꯅꯠꯇꯦ ꯇꯝꯒꯤ ꯇꯝꯒꯤꯅꯦ
ꯇ ꯍꯥꯏꯅꯥꯡ ꯂꯩꯕꯅꯦ
ꯍꯥꯥ
ꯇꯒꯤ ꯍꯪꯒꯥꯝ ꯂꯩꯕ꯭ꯔꯣ
ꯍꯣꯏ ꯇꯝꯒꯦ ꯍꯪꯒꯥꯝ ꯑꯍꯥꯎꯕ ꯂꯩꯌꯦꯅ ꯑꯗꯨꯗꯣ ꯅꯪ ꯁꯥꯗ꯭ꯔꯣ
ꯍꯥꯥꯇꯩꯗ
ꯑꯁ ꯑꯩꯗꯤ ꯁꯥꯕꯅ ꯂꯣꯏꯔꯦ ꯀꯃꯥꯏꯅ ꯁꯣꯟꯍꯣꯟꯕ ꯉꯝꯗ
ꯑꯣꯛ ꯆꯥꯅꯤꯡꯉꯦ ꯑꯣꯛ ꯆꯥꯅꯤꯡꯉꯦ
ꯅꯣꯏ ꯑꯣ ꯀꯦꯖꯤꯗ ꯀꯌꯥ
ꯍꯔ ꯑꯦ
ꯑꯩ ꯑꯣꯛ ꯆꯥꯅꯤꯡꯉꯥꯏ ꯍꯌꯦꯡꯔ ꯍꯪꯆꯤꯛꯔꯥ ꯄꯩꯁꯥ ꯂꯩꯕ ꯀꯥꯟꯗ ꯊꯥꯕꯤ ꯇꯪꯈꯥꯏ ꯑꯣꯏꯔꯗꯤ ꯅꯪ ꯆꯥꯕ ꯀꯣꯠꯅꯔꯅꯤꯀꯣ
ꯌꯥꯔꯅꯤ ꯍꯣꯏ ꯌꯥꯔꯅꯤ ꯇꯪꯈꯥꯏꯁꯨ
ꯇꯪꯈꯥꯏ ꯇꯥꯔꯤꯉꯥꯏ ꯊꯥꯕꯤꯒꯦꯀꯣ
ꯎꯝ
ꯅꯪ ꯀꯃꯥꯏꯅ ꯆꯗ ꯅ ꯊꯟ ꯆ ꯆ ꯆ
ꯑꯩ ꯏꯁ ꯊꯅ ꯆꯥꯔꯣꯏ ꯄꯩꯁꯥ ꯈꯥꯏꯒꯠꯟꯅꯔꯒ ꯆꯥꯡ ꯀꯦꯖꯤ
ꯑ ꯑꯩꯅ ꯍꯥꯏꯕ ꯏꯊꯟꯗ ꯆꯥꯗ ꯑꯣꯏꯔꯗꯤ ꯍꯅꯒꯅꯦꯕ ꯃꯣꯏꯗ ꯆꯁꯤꯦ ꯍꯥꯏꯔ ꯃꯣꯏ ꯌꯥꯔꯛꯀꯦꯔꯣ
ꯑꯩꯁ ꯃꯣꯏ ꯑꯩꯅ ꯍꯧꯔꯨꯕꯗ ꯉꯥꯏ ꯑꯩꯅ ꯊꯣꯡꯕ ꯃꯇꯝ ꯑꯩꯅ ꯍꯧꯔꯦ ꯑꯩꯅ ꯊꯣꯡꯉ ꯁꯦꯝꯃꯦꯅ ꯑꯩ ꯌꯥꯝ ꯆꯥꯗꯦ ꯑꯗꯨꯅ
ꯀꯩꯅꯣ ꯇꯧꯑꯣ ꯅꯪ ꯊꯣꯡꯕꯤꯔꯁꯨ ꯃꯔꯣꯏ ꯃꯔꯥꯡꯗꯤ ꯃꯣꯏꯅ ꯁꯦꯝꯕꯤꯕ ꯌꯥꯏꯅ
ꯎꯝ ꯃꯔꯣꯏ ꯃ ꯈꯔ ꯍꯥꯏꯗꯤ ꯁꯦꯝꯕꯤ
ꯍꯣꯏ ꯍꯥꯏꯕꯗꯤ ꯊꯣꯡꯕꯗꯨꯗꯤ ꯃꯣꯏꯅ ꯃꯔꯣꯏ ꯃꯔꯥꯡꯒꯨꯝꯕ ꯀꯔꯤ ꯀꯔꯤ ꯁꯦꯝꯃꯗꯤ ꯊꯣꯡꯕꯗꯤ ꯂꯥꯏꯕꯅꯦꯕꯀꯣ
ꯑꯥ
ꯍꯣꯔꯦꯟ ꯊꯥꯕꯤꯒꯦ ꯍꯌꯦꯡ ꯆꯥꯎ
ꯎꯝ
ꯌꯥꯝ ꯌꯥꯝ ꯆꯥꯎꯀꯣ
ꯎꯝ ꯑꯊꯣꯛꯉꯗ ꯑꯣꯏꯔꯦ ꯀꯩꯅꯣ
ꯑꯗꯨꯅꯤ ꯌꯥꯝ ꯆꯥꯔ ꯍꯛꯆꯥꯡ ꯐꯖꯔꯒ ꯅ ꯁꯛ ꯐꯖꯔꯒ ꯂꯩꯕꯗꯨꯅꯤꯅꯦ ꯑꯩꯅ ꯄꯥꯝꯃꯤꯁꯦ
ꯆꯨꯝꯃꯦ ꯆꯨꯝꯃꯦ ꯆꯨꯝꯃꯦ
ꯅꯪꯅꯕꯨ ꯐꯖꯔꯗꯤ ꯌꯥꯔꯦ ꯑꯩ ꯐꯖꯗ꯭ꯔꯁꯨ
ꯍꯣꯏ ꯍꯣꯏ ꯍꯣꯏ
ꯁꯥꯏꯌꯦꯦ ꯉꯁꯤꯁꯦ ꯀꯩꯅꯣ ꯍꯣꯏ ꯑꯩꯗꯤ ꯌꯥꯝ ꯁꯥꯏꯌꯦ
ꯀꯩꯒꯤ
ꯈꯪꯉꯦ ꯑꯁ꯭ꯋꯥꯏꯗꯗꯤꯀꯣ ꯅꯨꯡꯗꯥꯡꯗ ꯑꯗꯨꯝ ꯁꯥꯏꯌꯦꯕ ꯅꯨꯡꯊꯤꯟꯗꯗꯤ ꯁꯥꯗꯦ ꯅꯨꯡꯊꯤꯟꯗꯗꯤ ꯁꯥꯔꯁꯨ ꯈꯥꯡꯕ ꯉꯝꯃꯦꯕꯀꯣ ꯑꯁ ꯅꯨꯡꯗꯥꯡꯗꯤ ꯁꯥꯔꯗꯤ ꯏꯆꯦꯁꯨ ꯃꯊꯛ ꯈꯔ ꯍꯥꯏꯔꯗꯤ ꯃꯊꯛ ꯀꯥꯔꯅꯤ ꯍꯧꯖꯤꯛꯇꯤ ꯃꯥꯒꯤ ꯃꯥꯅ ꯈꯪꯅꯕ ꯅꯨꯄꯥꯗꯣ ꯃꯣꯏꯅꯤ ꯐꯣꯟ ꯀꯟꯅ ꯇꯧꯔꯤꯑꯕꯀꯣ ꯑꯗꯨ ꯂꯣꯏꯔꯗꯤ ꯑꯁ ꯍꯣꯔꯦꯟꯦꯟ ꯍꯥꯏꯒꯦ ꯑꯗꯨꯗꯤ ꯍꯥꯏꯕ ꯌꯥꯗꯦꯍꯦ ꯅꯪꯁꯨ
ꯎꯝ
ꯑꯗꯣ
ꯃꯣꯏꯅꯤ ꯀꯟꯅ ꯇꯧꯔꯤ ꯑꯗꯨꯒꯤ ꯍꯥꯏꯗꯤ ꯃꯣꯏ ꯑꯗꯨꯝ ꯋꯥꯔꯤ ꯁꯥꯅꯔ ꯂꯩꯅꯤꯅ ꯑꯩꯁꯨ ꯃꯊꯛꯇ ꯀꯥꯔꯒ ꯅꯪꯉꯣꯟꯗ ꯐꯣꯟ ꯇꯧꯔꯒ ꯋꯥꯔꯤ ꯅꯨꯡꯉꯥꯏꯕ ꯁꯥꯒꯦ ꯍꯥꯏꯅ ꯃꯗꯛ ꯇꯀ ꯍꯥꯕ
ꯁꯥꯕꯤꯔꯣ ꯁꯥꯕꯤꯔꯣ ꯋꯥꯔꯤꯗꯣ
ꯁꯥꯕꯤꯔꯤꯅꯦ ꯅꯨꯡꯁꯤꯕ ꯋꯥꯔꯤ ꯁꯤꯃꯨꯛ ꯁꯥꯕꯤꯈꯤꯁꯤꯗꯤ
ꯀꯥꯏꯗꯕ ꯁꯤꯕ ꯋꯥꯔꯤ
ꯑꯁꯤ ꯅꯨꯡꯁꯤꯕ ꯋꯥꯔꯤꯅꯦꯅꯦ ꯁꯤꯕꯨ ꯅꯨꯡꯁꯤꯕ ꯋꯥꯔꯤꯔꯣ
ꯁꯤꯇꯕꯨ ꯃꯥꯂꯦꯗ
ꯍꯥꯥ
ꯅꯨꯡꯁꯤꯗꯕ ꯃꯥꯜꯂꯦꯗ
ꯑꯩꯅ ꯅꯪ ꯅꯨꯡꯁꯤꯕꯁꯤꯗꯤ ꯎꯄꯥꯏ ꯂꯩꯇꯦ ꯍꯥꯏꯔꯁꯨ ꯆꯥꯡꯗꯝꯅꯔꯁꯨ ꯆꯪꯅꯕꯅꯤꯉꯥꯏ ꯂꯩꯇꯦꯀꯣ
ꯏꯁꯩꯗꯒꯤ ꯂꯧꯊꯣꯛꯄꯣꯏꯗ ꯋꯥꯅꯣ ꯁꯒꯝ ꯁꯗꯝ ꯅꯥꯕꯂ ꯇꯋꯥ ꯅ ꯅ ꯅ ꯅꯅ ꯅꯪꯅ
ꯑꯁ ꯅꯅꯥꯃꯨ ꯍꯥꯎꯔꯦ
ꯀꯔꯤ ꯑꯩ ꯍꯧꯔ꯭ꯔꯣ ꯑꯩꯗꯤ ꯏꯆꯝ ꯆꯝꯅ ꯍꯥꯡꯅꯤ ꯈꯪꯅꯤ ꯃꯣꯏꯁꯨ ꯑꯩ ꯏꯆꯝ ꯆꯝꯅ ꯂꯩ ꯌꯥꯏꯕ
ꯑꯗꯨ ꯑꯣꯏꯔꯁꯨꯅ ꯑꯗꯨꯃꯥꯏꯅ ꯇꯧꯔꯗꯤ ꯀꯩꯅꯣꯅꯦꯕ ꯅꯪꯁꯨ
ꯑꯩ ꯏꯁꯩ ꯁꯛꯄ ꯌꯥꯗꯦ ꯃꯣꯏꯗ
ꯅꯪꯒꯤ ꯈꯣꯟꯖꯦꯜꯗꯣ ꯇꯥꯕ ꯅꯨꯡꯉꯥꯏꯃꯟꯗꯅ ꯑꯩ ꯉꯥꯎꯔꯦꯀꯣ
ꯉꯥꯎꯒꯅꯤ ꯅꯪ ꯉꯥꯎꯔꯛꯀꯅꯤ ꯉꯥꯎꯔꯒ ꯐꯩꯖꯩ ꯆꯠꯀꯅꯤ
ꯑꯗꯨꯅꯦ ꯀꯟꯅ ꯑꯩ ꯉꯥꯎꯔ ꯂꯩꯔꯦ
ꯑꯗꯨꯅꯤ
ꯑꯥ ꯁꯥꯏꯌꯦ ꯁꯥꯏꯌꯦ ꯆꯥꯡꯗꯝꯅꯤꯉꯥꯏ ꯂꯩꯇ꯭ꯔꯕ ꯅꯪ ꯍꯧꯖꯤꯛ ꯁꯛꯄ ꯏꯁꯩꯗꯣ
ꯎꯝ
ꯇꯥꯕ ꯅꯨꯡꯉꯥꯏꯍꯦ
ꯅꯨꯡꯉꯥꯏꯕꯅꯤ
ꯑꯗꯨꯅꯦ ꯅꯨꯡꯉꯥꯏꯌꯦ ꯑꯗꯨꯏ ꯅꯨꯡꯉꯥꯏꯕꯒꯤ ꯑꯩꯅ ꯍꯥꯏꯔꯤꯁꯤꯅꯦꯅꯦ ꯅꯨꯡꯉꯥꯏꯇ꯭ꯔꯗꯤ ꯀꯃꯥꯏꯅ ꯍꯥꯏꯔꯤꯔꯣ
ꯌꯦꯡꯁꯦ ꯌꯦꯡꯕ ꯌꯥꯔꯅꯤꯀꯣ
ꯍꯌꯦꯡꯔꯣ
ꯑꯥ
ꯑꯩ ꯍꯣꯔꯦꯟ ꯑꯃꯨꯛ ꯍꯥꯏꯒꯦ ꯑꯗꯨꯗꯤ ꯅꯪ ꯍꯣꯔꯦꯟ ꯕꯣꯜ ꯌꯦꯡꯗꯣꯏ ꯅꯠꯇ꯭ꯔꯣ
ꯑꯥ
ꯍꯥꯥ
ꯑꯥ
ꯑꯥ ꯍꯥꯏꯕꯗꯨ ꯀꯔꯤꯔꯣ ꯌꯦꯡꯗꯣꯏꯔꯦ ꯌꯦꯡꯉꯣꯏꯗꯧꯔꯤꯔꯣ
ꯏꯪꯅꯤ ꯏꯒꯅꯤ
ꯍꯣꯔꯦꯟ ꯑꯗꯨꯗꯤ ꯑꯗꯨ ꯄꯨꯡ ꯇꯥꯗ꯭ꯔꯤ ꯐꯥꯎ ꯃꯤꯠꯄꯥꯡ ꯂꯩꯇꯥꯥꯔꯦꯅꯦ
ꯎꯝ ꯈꯪꯗꯦ ꯇꯨꯝꯒꯦꯔꯣ ꯄꯖꯤꯛ ꯈꯪꯗꯦꯔꯥ
ꯑꯣ ꯍꯌꯦꯡꯗꯤ ꯑꯃꯨꯛ ꯀꯥꯏ ꯆꯠꯇꯣꯏꯕ
ꯑꯁ ꯍꯌ‌ꯦꯡꯁꯦ ꯓꯨꯟ ꯂꯩ‌ꯌ‌ꯦ ꯍꯣꯁꯇ‌ꯦꯜꯗ
ꯑꯣ ꯑꯗꯨꯗꯤ ꯅꯪ ꯍꯌꯦꯡꯁꯦ ꯆꯞ ꯆꯥꯅ ꯑ‌ꯣꯛꯁꯥ ꯆꯥꯅꯤꯡꯉꯥꯏ ꯑꯩꯅ ꯊꯥꯕꯤꯔꯒꯦ
ꯎꯝ
ꯑ ꯁꯥꯕꯗꯣ ꯑꯩ ꯑꯁ ꯑꯩ ꯉꯁꯥꯏ ꯊꯕꯛ ꯆꯠꯄ ꯍꯜꯂꯛꯑꯒ ꯏꯔꯨꯔꯒ ꯏꯔꯨꯔꯒ ꯂꯩꯕꯅꯦꯅ ꯑꯗꯨ ꯑꯣꯏꯔꯁꯨ ꯁꯥꯏ ꯌꯦ
ꯑ ꯁꯥꯕ꯭ꯔꯣ
ꯍꯣꯏ ꯑꯗꯨꯝ ꯌꯥꯝꯅ ꯁꯥꯏꯌꯦꯕ ꯍꯣꯏ ꯑꯗꯨꯒꯤꯅꯦ ꯁꯥꯕ ꯍꯥꯏꯕꯁꯦ ꯑꯁ ꯍꯛꯆꯥꯡꯗꯣ ꯌꯥꯝ ꯅꯞ ꯅꯞ ꯂꯥꯎꯔ ꯁꯥꯔ ꯅꯨꯡꯉ ꯅꯨꯡꯉꯥꯏꯇꯕ
ꯅꯞ ꯅꯞ ꯂꯥꯎꯈ꯭ꯔꯦ
ꯍꯣꯏ ꯍꯛꯆꯥꯡ ꯁꯦ ꯅꯞ ꯄꯦ ꯑꯩꯈꯣꯏ ꯂꯩꯀꯥꯏꯗ ꯂꯩꯕꯁꯤꯡꯗꯣ
ꯎꯝ
ꯑꯦꯁꯤꯒꯨꯝꯕ ꯀꯔꯤꯒꯨꯝꯕ ꯑꯌꯥꯝꯕ ꯄꯥꯏꯅꯩꯌꯦꯕ
ꯎꯝ
ꯑꯗꯨꯒꯤ ꯑꯁ ꯉꯁꯥꯏ ꯉꯁꯥꯏꯗꯨꯁꯨ ꯑ ꯃꯐꯝ ꯑꯃꯗ ꯆꯪꯉꯦꯕ ꯑꯩꯈꯣꯏꯗꯣ
ꯎꯝ
ꯏꯆꯦ ꯑꯩꯈꯣꯏꯅꯤꯗꯣ ꯊꯕꯛ ꯊꯤꯕ ꯑꯣꯏꯅ ꯆꯪꯕ ꯀꯥꯟꯗ ꯍꯦꯛꯇ ꯃꯤ ꯑꯃ ꯍꯦꯛꯇ ꯎꯕ ꯄꯨꯔꯒ ꯑꯩꯈꯣꯏꯗ ꯑꯗꯨꯗ ꯀꯩꯅꯣꯝꯃ ꯍꯪꯒꯦ ꯍꯥꯏꯅ ꯍꯪꯕꯗ ꯑꯦꯁꯤ ꯄꯥꯟꯕ ꯃꯥꯜꯂꯦꯕ ꯑꯗꯨꯔꯣꯝꯗꯣ ꯏꯪ ꯃꯟꯕꯒꯤ ꯑꯩꯈꯣꯏꯅꯤꯗꯣ ꯃꯤꯅꯤꯠ ꯃꯉꯥꯃꯨꯛꯄꯒ ꯉꯅꯤ ꯊꯣꯛꯑꯒ ꯇꯟꯖꯥꯗꯣ ꯃꯐꯝ ꯑꯅꯤ ꯑꯍꯨꯝ ꯃꯔꯤ ꯆꯠꯂꯦ
ꯑꯗꯨ ꯃꯐꯝ ꯆꯥꯎ ꯆꯥꯎꯅ ꯂꯩꯕ꯭ꯔꯣ
ꯍꯣꯏ ꯆꯥꯎ ꯆꯥꯎ ꯂꯩꯑꯦꯗ ꯑꯗꯨ ꯑꯃꯗꯤ ꯑꯃꯗꯤ ꯂꯩꯇꯦ ꯍꯥꯏꯌꯦꯕꯀꯣ
ꯎꯝ
ꯑ ꯃꯊꯪꯗ ꯑꯃꯨꯛ ꯆꯠꯈꯤꯗꯣꯏꯅꯦ ꯑꯩꯈꯣꯏꯅꯦ
ꯑꯗꯨꯝ ꯄꯣꯁꯤꯕꯤꯂꯤꯇꯤꯁ ꯑꯗꯨꯒꯨꯝꯕ ꯂꯩꯕ ꯃꯐꯝ ꯂꯩꯕ꯭ꯔꯣ
ꯑ ꯈꯪꯗꯦ ꯑꯗꯨꯕꯨꯗꯤ ꯍꯌꯦꯡ ꯍꯌꯦꯡ ꯆꯠꯇ꯭ꯔꯁꯨꯀꯣ ꯍꯥꯏꯗꯤ ꯅꯨꯡꯇꯤꯒꯤ ꯆꯠꯄꯁꯨ ꯋꯥ ꯋꯥꯏ ꯅꯥ ꯅꯨꯡꯁꯥꯗ ꯆꯠꯄꯒꯤꯀꯣ ꯑꯗꯣ ꯍꯌꯦꯡꯗꯣ ꯑꯃꯨꯛꯀꯊꯥ ꯃꯥꯅ ꯏꯆꯦꯅ ꯃꯊꯪꯒꯤ ꯍꯞꯇꯥꯗꯣ ꯀꯣꯏꯔꯨꯁꯦ ꯍꯥꯏꯌꯦ
ꯀꯥꯏꯗ
ꯈꯪꯗꯦ ꯑꯗꯨꯝ ꯂꯝ ꯈꯔ ꯂꯥꯞꯄꯒꯨꯝꯕꯗ ꯀꯣꯏꯕ ꯆꯠꯅꯤꯡꯉꯥꯏ ꯑꯣꯏꯔꯝꯅꯤ
ꯑꯥ
ꯑꯗꯨ ꯀꯣꯏꯊꯣꯛꯎꯁꯦ ꯈꯣꯠꯁꯦ ꯍꯥꯏꯌꯦꯕ
ꯄꯥꯏꯌꯦꯒꯣꯃꯤꯗ
ꯑ ꯍꯥꯏꯖꯕ ꯋꯥꯅꯦ ꯆꯠꯅꯤꯡꯗ꯭ꯔꯗꯤ ꯇꯣꯛꯀꯅꯤꯅ ꯑꯗꯨꯕꯨꯗꯤ ꯁꯨꯝꯅ ꯁꯨꯝ ꯇꯥꯕ꯭ꯔꯣ
ꯇꯥꯏ
ꯁꯨꯝꯅ ꯁꯨꯝ ꯍꯥꯏꯕ ꯋꯥꯅꯦꯕ ꯇꯜꯂꯗꯤ ꯑꯗꯨꯝ ꯂꯩꯗꯣꯏꯅꯦꯕ
ꯀꯣꯏꯕ ꯆꯠꯂꯨꯅ ꯐ꯭ꯔꯤꯗ ꯂꯩꯕꯗꯗꯤ
ꯍꯣꯏ ꯃꯥꯒꯤ
ꯀꯣꯏꯒ ꯆꯠꯂꯒ ꯅꯨꯡꯉꯥꯏꯔꯝꯒꯗꯕꯅꯤ
ꯑꯁꯦꯡꯕꯗꯤ ꯅꯣꯏꯔꯣꯝꯗꯗꯤ ꯂꯥꯛꯅꯤꯡꯕꯅꯦ ꯅꯍꯥꯟ ꯃꯣꯏ ꯅꯣꯏꯔꯣꯝꯗ ꯆꯠꯄꯗꯣ
ꯎꯝ
ꯑꯗꯨ ꯃꯥ ꯃꯥꯅ ꯆꯠꯄ ꯃꯇꯝꯗꯝꯁꯨ ꯅꯣꯡ ꯆꯨꯋꯦꯅ ꯑꯗꯨꯒꯤ ꯃꯐꯝ ꯐꯖꯕꯗꯣ ꯀꯥ ꯍꯦꯟꯅ ꯎꯗꯦ ꯍꯥꯏꯌꯦꯕ
ꯎꯝ
ꯑꯗꯨꯗꯤ ꯅꯣꯡ ꯆꯨꯕꯒꯤ ꯅꯣꯡꯒꯤ ꯀꯩꯅꯣꯅꯀꯣ
ꯑꯩ ꯈꯪꯉꯤꯅꯦ ꯃꯣꯏ ꯆꯠꯄ ꯃꯐꯝꯁꯤ ꯅꯣꯏ ꯑꯩ ꯈꯪꯉꯦ ꯑꯩ ꯃꯥꯥꯒꯤ ꯑꯥꯏꯖꯤꯗ ꯎꯑꯦ
ꯑꯗꯨꯅꯦ ꯂꯩꯆꯦꯜꯅ ꯂꯣꯏꯅ ꯀꯩꯅꯣ ꯇꯧꯋꯦ ꯈꯣꯠꯂꯦ ꯍꯥꯏꯅ
ꯄꯟꯕꯅꯦ ꯑꯗꯨꯝ ꯄꯝꯗꯦ
ꯍꯣꯏ ꯏꯆꯦ ꯅꯍꯥꯟ ꯑꯗꯨ ꯃꯊꯪꯒꯗꯤ
ꯍꯧꯖꯤꯛꯇꯤ ꯏꯁꯤꯡ ꯃꯐꯝ ꯆꯠꯀꯗꯧꯕꯅꯦ
ꯃꯥꯅ ꯑꯗꯨꯃꯥꯏꯅ ꯍꯥꯏꯌꯦ ꯅꯪ ꯂꯩꯌꯦꯅ
ꯑꯥ
ꯅꯪ ꯂꯩꯕꯅꯤꯅꯦ ꯆꯠꯄ ꯅꯨꯡꯉꯥꯏꯔꯅꯤ ꯍꯥꯏꯕ ꯑꯗꯨꯗꯣ ꯑꯁꯦꯡꯕꯅꯦꯕ ꯁꯤ ꯅꯪ ꯂꯩꯔꯗꯤ ꯑꯗꯨꯝ ꯀꯔꯤ ꯀꯔꯤ ꯇꯧꯕ ꯑꯩꯅꯁꯨ ꯍꯥꯏꯕꯅꯦ ꯅꯪ ꯃꯥꯗꯣ ꯒꯥꯔꯤ ꯂꯩꯒꯦ ꯈꯣ ꯦꯗꯤ ꯍꯥꯏꯕꯅꯦ ꯑꯗ ꯅꯪ ꯒꯥꯔꯤꯕꯨ ꯂꯩꯈ꯭ꯔꯗꯤ ꯆꯠꯄꯗꯤ ꯅꯨꯡꯉꯥꯏꯔꯅꯤꯅꯀꯣ
ꯎꯝ
ꯑꯗꯨ ꯒꯥꯔꯤ ꯂꯩꯇ꯭ꯔꯤ ꯐꯥꯎꯗꯤ ꯆꯠꯄꯗꯣ ꯋꯥꯒꯗꯧ ꯃꯥꯜꯂꯦ ꯍꯥꯏꯅ ꯅꯪꯅ ꯍꯥꯏꯒ ꯍꯥꯏꯕꯅꯦꯕ ꯑꯗꯨ
ꯆꯠꯄ ꯌꯥꯏ ꯆꯠꯄꯗꯤ ꯃꯣꯏꯗ ꯍꯧꯔꯒ ꯆꯠꯄ ꯌꯥꯏ ꯀꯩꯁꯨ ꯀꯥꯏꯗꯦ ꯆꯠꯄꯗꯤ ꯅꯣꯏ ꯍꯧꯖꯤꯛ ꯅꯃꯥꯁꯥꯁꯦ ꯑ ꯗꯁ ꯁꯦꯞꯇꯦꯦꯝꯕꯔ ꯑꯗꯨꯋꯥꯏꯗ ꯌꯦꯡꯁꯦ ꯑꯣꯛꯇꯣꯕꯔꯗ ꯑꯩꯈꯣꯏꯗꯤ ꯑꯗꯨꯝ ꯂꯩꯒꯅꯦꯕ
ꯍꯣꯏ ꯏꯆꯦꯒ ꯏꯆꯦꯒ ꯑꯩꯒ ꯂꯥꯛꯇꯣꯏꯅꯦꯕꯀꯣ
ꯎꯝ
ꯑꯩꯈꯣꯏꯅꯤ ꯂꯥꯛꯑꯗꯤ ꯍꯣꯏ ꯅꯣꯏ ꯏꯃꯥꯟꯅꯕ ꯑꯃ ꯀꯧꯔꯒ ꯒꯥꯔꯤ ꯃꯆꯥꯗ ꯀꯣ ꯎ ꯀ ꯍꯥꯏ ꯃꯥꯁꯨ ꯀꯣꯏꯕ ꯆꯠꯅꯤꯡꯉꯦ ꯍꯧꯗꯤ ꯃꯥꯁꯨ ꯈꯔ ꯂꯩꯔꯗꯤ ꯂꯨꯍꯣꯡꯉꯅꯤꯅ
ꯎꯝ
ꯂꯨꯍ ꯑꯩꯈꯣꯏꯁꯨ ꯂꯨꯍꯣꯡꯗ꯭ꯔꯤꯉꯩꯗꯗꯤ ꯀꯣꯏꯕ ꯈꯣꯠꯄꯁꯤ ꯈꯔ ꯄꯥꯝꯗ꯭ꯔꯥ
ꯎꯝ
ꯑꯗꯨꯒꯤ ꯃꯥꯁꯨ ꯇꯠꯂꯨꯁꯦ ꯑꯩꯉꯣꯟꯗ ꯍꯥꯏꯕꯅꯦꯕ ꯌꯥꯏꯑ ꯍꯣꯏ ꯀꯣꯏꯕꯨꯗꯤ ꯆꯠꯄ ꯌꯥꯏꯌꯦ ꯈꯣꯠꯂꯦꯗ ꯍꯣꯏ ꯆꯠꯂꯨꯁꯦ ꯈꯣꯠꯂꯨꯁꯦ
ꯍꯟꯗꯛꯇꯤ ꯑꯩꯈꯣꯏ ꯑꯩꯈꯣꯏꯗꯤ ꯍꯟꯗꯛꯇꯤ ꯍꯟꯗꯛ ꯊꯥ ꯖꯨꯂꯥꯏ ꯑꯥꯒꯁ ꯁꯦꯞꯇꯦꯝꯕꯔꯗ ꯐꯖꯅ ꯀ꯭ꯂꯥꯁ ꯆꯠꯀꯅ ꯑꯩꯈꯣꯏ ꯑꯣꯛꯇꯣꯕꯔ ꯋꯥꯔꯤ ꯋꯥꯗꯤꯩ ꯀ꯭ꯂꯥꯁ ꯐꯖꯅ ꯇꯧꯔꯣꯏꯕ ꯅꯣꯕꯦꯝꯕꯔꯗ ꯑꯦꯛꯖꯥꯝ ꯂꯩ ꯗꯤꯁꯦꯝꯕꯔ ꯁꯨꯇꯤ ꯂꯩ ꯖꯅꯋꯥꯔꯤ ꯐꯦꯕꯋꯥꯔꯤ ꯑꯗꯨꯝ ꯂꯥꯛꯑꯗ ꯑꯦꯛꯖꯥꯝ ꯐ ꯍꯧꯔꯅꯤ ꯑꯗꯨꯒꯤ ꯃꯇꯝ ꯂꯩꯇꯦꯕ
ꯑꯗꯣ ꯅꯪ ꯈꯨꯟ ꯆꯠꯇꯣꯏꯔꯣ ꯀꯃꯥꯏꯅ ꯇꯧꯗꯣꯏꯅꯣ
ꯑꯩ ꯗꯤꯁꯦꯝꯕꯔꯗꯤ ꯆꯠꯇꯤ ꯆꯠꯅꯤꯡꯉꯗꯤ ꯂꯩꯕꯅꯦ ꯈꯪꯗꯦ ꯍꯡꯉꯕ ꯇꯥꯔ ꯃꯇꯝꯗ
ꯍꯣꯏ ꯆꯠꯅꯤꯡꯉꯗꯤ ꯑꯩꯈꯣꯏꯔꯣꯝꯗꯒꯤꯀꯣ ꯅꯪꯗꯣ ꯅꯣꯏꯔꯣꯝꯗꯒꯤ ꯗꯥꯏꯔꯦꯛ ꯃꯊꯛ ꯄꯥꯏꯕꯒꯤꯗꯣ ꯇꯣꯡꯉꯗꯤ ꯌꯥꯝ ꯇꯥꯡꯉꯦ ꯍꯥꯏꯕꯅꯦꯕ ꯑꯗꯨ ꯑꯩꯈꯣꯏ ꯔꯣꯝꯗ ꯂꯥꯛꯑꯅꯤꯅ
ꯑꯥ
ꯏꯆꯦꯗ ꯑꯩꯅ ꯍꯪꯉꯦꯕ ꯑꯩꯈꯣꯏ ꯑ ꯅꯣꯏꯔꯣꯝꯅ ꯂꯩꯕ ꯃꯐꯝꯗꯣ ꯑꯗꯨ ꯔꯣꯝꯗ ꯆꯠꯅꯤꯡꯉꯥꯏ ꯑꯩꯅ ꯂꯩꯕ ꯔꯦꯟꯗꯒꯤ ꯌꯨꯝ ꯕꯔꯥꯗꯒꯤꯀꯣ ꯀꯌꯥꯝ ꯀꯨꯏꯅ ꯆꯠꯄ꯭ꯔꯥ ꯍꯥꯏꯅ ꯍꯪꯕꯅꯦꯕ
ꯑꯥ